ꯗ
ꯀꯩ ꯍꯥꯏꯒꯦ
ꯋꯥꯔꯦꯍꯦ ꯇꯣꯝꯕꯤ
ꯀꯩꯒꯤ
ꯌꯥꯍꯧ ꯊꯦꯡꯃꯟꯗꯅ ꯋꯔꯦ ꯀꯣꯛ ꯀꯣꯛ ꯆꯤꯛꯂꯤ ꯆꯤꯛꯂꯤ ꯇꯧꯔꯁꯨꯨꯝ ꯂꯩꯔꯦ ꯅꯣꯡꯉꯥꯟꯕꯒꯥ
ꯄꯨꯡ ꯀꯌꯥ ꯍꯧꯒꯠꯂꯤꯅꯣ ꯍꯥꯏꯖ
ꯊꯦꯡꯉꯦ ꯌꯥꯝ ꯅꯪ ꯀꯩꯅꯣ ꯇꯧꯔꯣ ꯇꯧꯔꯣꯏꯗ꯭ꯔꯣ ꯀꯣꯆꯤꯡ ꯆꯠꯂꯣꯏꯗ꯭ꯔꯣ
ꯆꯠꯂꯥꯔꯣꯏ ꯉꯁꯤꯗꯤ
ꯅ ꯉꯁꯤꯒꯤꯗꯪ ꯅꯠꯇꯦ ꯆꯠꯇꯔꯤꯗꯣ ꯀꯨꯏꯔꯦ ꯉꯁꯤꯗꯤ ꯆꯠꯂꯔꯣꯏ ꯀꯥꯏ
ꯂꯣꯏꯗꯣꯔꯦ ꯀ꯭ꯂꯥꯁꯇꯣ ꯑꯗꯨ ꯌꯥꯎꯗ꯭ꯔꯁꯨ ꯌꯥꯔꯦ ꯑꯗꯨꯏꯅꯦ ꯃꯊꯪꯒꯤꯗꯣ ꯎꯃ ꯑꯣꯒꯁ ꯁꯦꯞꯇꯦꯝꯕꯔ ꯁ꯭ꯋꯥꯏꯗ ꯑꯣꯏꯗꯣꯏ ꯃꯥꯜꯂꯦ ꯋꯥꯟ ꯃꯟꯊ ꯀꯨꯝꯕ ꯂꯩꯔꯤ
ꯀꯩꯕ
ꯋꯥꯟ ꯃꯟ ꯃꯨꯛ ꯂꯩꯔꯤꯕ ꯎꯝ ꯌꯨꯝꯗ ꯂꯩꯗꯥꯏꯅꯦ
ꯅꯪ ꯊꯣꯛꯂꯛꯀꯅꯤ ꯍꯥꯏꯕꯗꯣ ꯑꯗꯨ ꯊꯣꯛꯂꯛꯄꯗꯨꯗ ꯁꯨꯝ ꯅ ꯌꯨꯝꯗ ꯐꯅ ꯀꯨꯏꯅ ꯄꯣꯊꯥꯔꯒ ꯂꯩꯔꯣ
ꯍꯣꯏ ꯌꯨꯝꯗ ꯂꯩꯔꯒ ꯀꯩꯀꯩꯅꯣ ꯈꯔ ꯆꯥꯅꯤꯡ ꯆꯥꯅꯤꯡꯕ ꯆꯥꯔ ꯂꯩꯔꯒꯦ
ꯑꯗꯨ ꯂꯩ ꯌꯥꯔꯣꯏꯕ ꯀꯥꯏ ꯌꯥꯎꯕ ꯈꯔꯥ ꯊꯦꯡꯍꯧ ꯀꯔꯤ ꯃꯦꯒꯤꯒ ꯆ ꯆꯥꯛ ꯆꯥꯗꯕꯤ ꯑꯩ ꯆꯥꯛ ꯈꯔ ꯆꯥꯅꯤꯡꯗ ꯊꯣꯡꯅꯤꯡꯗ꯭ꯔ ꯊꯣꯡꯗꯕꯤ ꯀꯨꯁꯤꯗꯥꯁꯤ ꯌꯥꯝ ꯇꯧꯔꯦꯕ ꯅꯪ
ꯆꯥꯅꯤꯡꯗꯕꯩꯅꯦ ꯁꯝꯃꯔ ꯑꯣꯏꯕꯅꯤꯅ ꯆꯥꯕꯗꯣ ꯌꯥꯗꯦꯗꯅ
ꯃꯔ ꯑꯣꯏꯔ ꯇꯔ ꯑꯣꯏꯒꯦꯔꯌꯥ ꯆꯥꯒ꯭ꯔ ꯄꯪ ꯆꯥꯕ ꯄꯖꯥ ꯆꯥꯕꯕ ꯅꯠꯇꯦ ꯁꯤꯡꯖꯨꯒꯨꯝꯕ ꯑꯣꯏꯔꯗꯤ ꯄꯥ ꯆꯥꯔꯤꯅꯦ
ꯁꯤꯡꯖꯨꯗꯨꯗꯤ ꯄꯥꯝꯕꯩꯅꯦ ꯀꯩꯅꯣ
ꯎꯝ ꯆꯥꯕꯗ ꯈꯔ ꯁꯦꯝꯗꯣꯛꯑꯣꯀꯣ ꯅꯪ ꯃꯥꯏ ꯈꯤꯇꯪ ꯏꯁꯀꯤꯟꯒꯗꯣ ꯀꯩꯅꯣ ꯇꯧꯋꯦ ꯆꯥꯛꯈꯥꯎ ꯁꯣꯛꯇꯅꯁꯨ ꯆꯥꯛꯈꯥꯎ ꯁꯣꯛꯄꯁꯦ ꯏꯁꯀꯤꯟꯗ ꯇꯥꯏꯅꯕꯅꯦ
ꯎꯝ
ꯑꯩꯁꯨ ꯆꯥꯛꯈꯥꯎ ꯑꯩ ꯆꯥꯛꯈꯥꯎ ꯁꯣꯛꯑꯦ ꯁꯣꯛꯑꯦꯅ ꯇꯧꯔꯒ ꯆꯥꯛꯈꯥꯎ ꯑꯩꯗꯤ ꯀꯔꯤꯝ ꯕꯎ ꯇꯧꯔꯝꯗ꯭ꯔꯦ ꯈꯪꯕ꯭ꯔ
ꯑꯩꯅ ꯄꯨꯛ ꯑꯩꯅ ꯄꯨꯛ ꯅꯥꯏꯑꯦ ꯄꯨꯛ ꯅꯥꯏꯌꯦꯅ ꯃꯔꯛ ꯃꯔꯛꯇ ꯍꯦꯛ ꯇꯧꯕꯗꯣ ꯌꯨꯝꯗ ꯉꯥꯏ ꯆꯥꯕ ꯊꯛꯑꯣꯗꯤ ꯌꯥꯗꯦ ꯑꯗꯨꯝ ꯌꯥꯍꯧ ꯊꯦꯡ ꯍꯧꯒꯠꯄ ꯑꯗꯨ ꯇꯧꯕ ꯑꯥꯗꯥ ꯇꯧꯕ ꯉꯥꯡꯉꯒ ꯑꯩꯅ ꯄꯨꯛꯅ ꯅꯥꯏꯗꯤ ꯆꯥꯛꯈꯥꯎꯒꯤ ꯑꯣꯏꯔꯝꯗ꯭ꯔꯦꯕ ꯑꯩ ꯆꯥꯛꯈꯥꯎ ꯁꯣꯛꯑꯦꯅ ꯑꯗꯨꯝ ꯂꯩꯕꯅꯦ ꯑꯗꯨꯗꯨꯒꯗꯤ ꯆꯥꯛꯈꯥꯎ ꯁꯣꯛꯄꯗꯤ ꯁꯣꯛꯑꯦ ꯑꯗꯨ ꯑꯣꯏꯁꯨ ꯌꯧ ꯀꯩꯁꯨꯌꯥꯝ ꯁꯣꯛꯄ ꯅꯠꯇꯦꯕ ꯅꯨꯡ ꯂꯩꯕꯒꯤ ꯅꯥꯕꯗꯣ ꯑꯣꯏ ꯂꯩꯔꯝꯕꯅꯦꯕ
ꯎꯝ ꯐꯔꯕꯣ ꯍꯧꯖꯤꯛꯇꯤ
ꯑꯩ ꯐꯔꯕ ꯐꯠꯇ꯭ꯔꯤꯕ ꯈꯪꯗꯦꯗ ꯑꯩ ꯑꯜꯇ꯭ꯔ ꯁꯥꯎꯟꯒ ꯂꯧꯗꯕ ꯀꯨꯏꯔꯦ ꯂꯩꯔꯝꯒꯤꯗꯧꯗꯤ ꯂꯩ ꯅꯥꯕꯗꯤ ꯅꯥꯔꯛꯈꯤꯗ꯭ꯔꯦꯕ ꯀꯨꯏꯔꯦꯕꯀꯣ ꯑꯗꯨ ꯃꯥꯁꯦ ꯆꯍꯤ ꯑꯃꯗ ꯑꯃꯨꯔꯛ ꯑꯅꯤꯔꯛ ꯃꯨꯛꯇꯪꯗꯤ ꯅꯥꯏꯌꯦꯕ ꯀꯣ ꯅꯥꯕ ꯍꯥꯏꯔꯒꯅ ꯆꯨꯝꯅ ꯅꯥꯕ ꯅꯠꯇꯕ ꯁꯥꯊꯤꯒꯩ ꯅꯥꯕꯗꯣ ꯆꯍꯤ ꯑꯃꯗ ꯑꯃꯨꯔꯛ ꯑꯅꯤꯔꯛ ꯇꯤ ꯅꯥꯏꯌꯦꯕꯀꯣ ꯋꯤꯟꯇꯔꯗꯅ ꯍꯦꯟꯅ ꯍꯦꯜꯂꯦꯕꯀꯣ ꯑꯗꯨ ꯇꯧꯕꯗꯣ ꯏꯁꯥꯁꯦ ꯏꯪꯍꯟ ꯇꯥꯔꯒꯗꯤ ꯄꯣꯠꯇꯣ ꯑꯗꯨꯗꯣ ꯎꯝ ꯑꯗꯨꯒꯤ ꯑꯅꯥꯕ ꯊꯤꯟꯗꯣꯔꯛꯄꯗꯨ ꯏꯪꯉ ꯀꯥꯟꯗ ꯑꯗꯨꯃꯥꯏꯅ ꯑꯌꯥꯝꯕ ꯊꯤꯟꯗꯣꯛꯑꯦꯕꯀꯣ ꯁꯝꯃꯔꯗꯗꯤ ꯀꯩꯁꯨꯝ ꯇꯧꯗꯦꯕ ꯍꯣꯏ ꯑꯩꯗꯤ ꯁꯨꯝ ꯇꯣꯏꯅ ꯑꯗꯨꯗꯣ ꯍꯥꯏ ꯃꯔꯤꯔꯛ ꯃꯉꯥꯔꯛꯇꯤ ꯊꯦꯡꯅꯔꯕꯅꯤꯅ ꯄꯣꯠꯇꯣ ꯁꯨꯝ ꯈꯪꯉꯦꯕ ꯏꯁꯥꯗ ꯐꯥꯎꯋꯦꯕ ꯇꯣꯔꯦ ꯈꯣꯠꯇꯣꯔꯦ ꯑꯗꯨꯗꯒꯤ ꯂꯥꯛꯑꯒꯅ ꯀꯩꯗꯧꯅꯤ ꯈꯣꯠꯅꯤ
ꯑ ꯑꯩꯅꯥ ꯏꯍꯥꯟ ꯍꯥꯟꯅ ꯅꯥꯔꯛꯄꯗꯨꯗꯤ ꯑꯩꯗꯣ ꯀꯩꯝ ꯈꯪꯗꯕꯩ ꯑꯩꯅ ꯇꯣꯏꯂꯦꯠ ꯆꯪꯉꯒ ꯐꯗꯣꯏ ꯃꯥꯟꯗꯂꯦꯅ ꯇꯣꯏꯂꯦꯠ ꯆꯪꯉꯨꯕꯗꯒꯤ ꯍꯦꯟꯅ ꯍꯦꯟꯖꯤꯟꯒꯤꯕꯅꯦꯕ ꯑꯅꯥꯕꯗꯣ
ꯏꯁꯥꯁꯦ ꯃꯨꯛꯄ ꯌꯥꯗꯦꯕ ꯑꯩꯅ ꯑꯗꯨꯝ ꯄꯨꯛꯇꫭ ꯃꯨꯛꯁꯤꯜꯂꯨꯔꯕꯅꯤꯅ ꯑꯗꯨꯅ ꯑꯗꯨꯅ ꯅꯥꯈꯠꯂꯛꯄꯗꯨꯗꯤ ꯑꯩ ꯊꯥꯔꯣ ꯃꯥꯔꯣ ꯑꯣꯜꯂꯒ ꯐꯃꯨꯡꯁꯤꯗ ꯇꯨꯝꯕꯅꯦ ꯈꯥꯡꯕ ꯌꯥꯕ
ꯑꯩꯅ ꯅꯨꯡꯗꯥꯡ
ꯀ꯭ꯂꯥꯁ ꯇꯨꯌꯦꯜꯄꯂ ꯑꯦꯂꯕꯦꯟꯗ ꯀꯩꯅꯣꯝ ꯀꯥꯕ ꯑꯗꯨꯋꯥꯏꯗꯅꯦꯕꯀꯣ ꯑꯍꯥꯟꯕ ꯅꯥꯕ ꯍꯧꯔꯛꯏꯗꯣ
ꯑꯗꯨ
ꯅꯨꯃꯤꯗꯥꯡ ꯋꯥꯏꯔꯝ ꯄꯨꯡ ꯇꯔꯦꯠ ꯇꯥꯔꯝꯗꯥꯏꯗ ꯁ꯭ꯋꯥꯏꯗꯩ ꯅꯥꯕꯗꯨꯅ ꯑꯍꯤꯡ ꯄꯨꯡ ꯑꯃꯅꯤꯐꯧ ꯅꯥꯈꯠꯂꯛ ꯑꯕꯅꯦ ꯑꯗꯨꯕꯧ ꯑꯗꯨꯝ ꯅꯥꯔꯁꯨ ꯑꯗꯨꯝ ꯈꯥꯡꯉꯒ ꯑꯗꯨꯝ ꯂꯩꯔꯝꯕꯅꯦꯕꯀꯣ ꯐꯃꯨꯡꯗ ꯁꯨꯝ ꯆꯥꯕ ꯍꯥꯏꯔꯦ ꯆꯝꯐꯨꯠ ꯈꯔ ꯐꯨꯠꯍꯜꯂꯦ ꯆꯥꯛꯇꯣ ꯍꯥꯏꯗꯤ ꯄꯨꯛꯇꯣ ꯀꯔꯤꯝ ꯍꯥꯡꯕꯗꯤ ꯌꯥꯗ ꯆꯝꯐꯨꯠ ꯈꯔ ꯐꯨꯠꯂ ꯆꯥꯔꯦ ꯑꯗꯣ ꯆꯝꯐꯨꯠ ꯆꯝꯐꯨꯠ ꯈꯇꯪ ꯆꯥꯕ ꯑꯗꯨ ꯆꯥꯛ ꯑꯣꯏꯅ ꯆꯥꯗ꯭ꯔꯦꯕ ꯄꯨꯛꯇꯣ ꯅꯥꯈꯠꯂꯛ ꯑꯃꯤꯅ ꯆꯥꯅꯤꯡ ꯊꯛꯅꯤꯡꯕ ꯀꯔꯤꯝ ꯐꯥꯎꯗꯔꯦ ꯅꯥꯕꯁꯤꯗ ꯐꯔꯗꯤꯅ ꯑꯗꯨꯝ ꯐꯅ ꯀꯨꯏꯅꯗꯤ ꯈꯥꯡꯉꯝꯕꯅꯤ ꯌꯥꯔꯛꯕꯗꯒꯤꯗꯤ ꯄꯨꯡ ꯑꯃ ꯈꯔ ꯍꯦꯜꯂꯛꯄ ꯑꯅꯤ ꯇꯥꯔꯝꯗꯥꯏ ꯑꯁꯋꯥꯏꯗꯗꯤ ꯏꯃꯥꯔꯖꯦꯟꯁꯤꯗ ꯏꯃꯥꯔꯖꯦꯟꯁꯤ ꯁꯤꯗ ꯆꯠꯂꯒ ꯄꯦꯟ ꯀꯤꯂꯔ ꯑꯃ ꯀꯥꯞꯐꯜꯂꯦ ꯑꯗꯨꯗꯨꯒ ꯐꯒ꯭ꯔꯦ ꯅꯣꯉꯥꯟꯕꯒ ꯌꯦꯡꯊꯣꯛꯑꯦ ꯀꯩꯅꯣꯅ ꯑꯩꯗꯤ ꯆꯈꯥꯎ ꯆꯈꯥꯎꯒꯤꯅꯤ ꯆꯈꯥꯎꯒꯤꯅꯤꯅ ꯈꯜꯂꯒ ꯌꯦꯡꯍꯧꯕꯗ ꯃꯣꯏ ꯑꯗꯨꯗ ꯀꯅꯣꯗꯨꯅ ꯃꯣꯏꯒꯤ ꯏꯃꯥꯔꯖꯦꯟꯁꯤ ꯂꯩꯕ ꯗꯣꯛꯇꯔꯗꯨꯅ ꯀꯥꯏꯗꯅꫭ ꯅꯪ ꯅꯥꯏ ꯍꯥꯏꯖꯦ ꯄꯨꯛꯇ ꯅꯥꯕ ꯈꯣꯠꯄꯅꯤ ꯍꯌꯦꯡꯗꯣ ꯑꯇ꯭ꯔꯥꯁꯥꯎꯟ ꯑꯃ ꯂꯧ ꯊꯣꯛ ꯑꯗꯨꯒ ꯌꯦꯡꯉꯣꯒ ꯀꯩꯝ ꯇꯧꯔꯝꯗ꯭ꯔꯒꯅ ꯑꯃꯨꯛ ꯆꯈꯥꯎꯒꯤ ꯑꯃꯨꯛ ꯑꯦꯟꯗꯣꯁꯀꯣꯞ ꯄꯤ ꯂꯧꯔꯒ ꯌꯦꯡꯁꯦ ꯈꯣꯠꯁꯦꯅ ꯍꯥꯏꯕꯒꯤ ꯑꯇ꯭ꯔꯥꯁꯥꯎꯟ ꯂꯧꯕꯗꯨꯗ ꯅꯨꯡ ꯑꯃ ꯂꯩꯔꯝ ꯅꯨꯡ ꯃꯆꯥ ꯄꯤꯛꯇ꯭ꯔꯨꯃ ꯂꯩꯔꯝꯕꯅꯦꯕ
ꯎꯝ
ꯅꯨꯡꯒ ꯆꯥꯎ ꯃꯥꯟꯅꯕ ꯅꯨꯡ ꯃꯆꯥ ꯑꯃ ꯂꯩꯔꯝꯃꯦ ꯈꯪꯕꯔꯥ ꯑꯗꯨꯗꯨꯅ ꯑꯣꯠꯂꯛꯄꯁꯤꯗꯤ ꯑꯩꯉꯣꯟꯗ ꯂꯣꯏꯕꯖꯥꯠꯅꯤꯍꯦ
ꯍꯧ ꯍꯧꯖꯤꯛꯇꯤ ꯍꯧꯗ꯭ꯔꯦ ꯍꯥꯏꯗꯥꯏꯅꯦ ꯑꯗꫭ
ꯍꯧꯗꯕꯗꯤ ꯀꯨꯏꯔꯦ ꯑꯗꯨ ꯑꯩ ꯂꯩ ꯂꯩꯔꯝꯅꯤꯗꯤ ꯊꯥꯖꯩꯌꯦ
ꯇꯜꯂꯦ
ꯑꯩ ꯍꯤꯗꯥꯛꯁꯨ ꯆꯥꯔꯝꯃꯦꯕꯀꯣ ꯑꯗꯨ ꯅꯨꯡ ꯂꯩ ꯈꯣꯠꯂꯦꯅ ꯍꯥꯏꯔꯒ ꯑꯩꯗꯣ ꯁꯤ ꯑꯩꯈꯣꯏ ꯁꯋꯥꯏꯒꯤ ꯅꯠꯇꯕ ꯈꯤꯇꯪ ꯐꯕ ꯍꯣꯁꯄꯤꯇꯥꯜꯗ ꯆꯠꯂꯒ ꯗꯥꯛꯇꯔ ꯌꯦꯡꯉꯒ ꯃꯥꯅ ꯍꯤꯗꯥꯛ ꯏꯔꯛꯈꯤꯕꯀꯣ
ꯎꯝ
ꯑꯗꯨꯗ ꯃꯥ ꯏꯔꯛꯄ ꯍꯤꯗꯥꯛꯇꯨꯁꯨ ꯍꯤꯗꯥꯛ ꯇꯔꯨꯛꯃꯨꯛ ꯏꯔꯛꯄꯗꯨꯗ ꯃꯔꯤꯃꯨꯛ ꯐꯪꯉꯒ ꯑꯅꯤꯝꯗꯤ ꯐꯪꯒꯤꯗꯦꯕꯀꯣ
ꯎꯝ
ꯑꯗꯨꯗ ꯍꯤꯗꯥꯛꯇꯣ ꯆꯥꯔꯝꯃꯦ ꯑꯗꯨ ꯑꯗꯨ ꯆꯥꯔꯤꯉꯩꯪ ꯃꯇꯝ ꯃꯇꯝ ꯑꯗꯤ ꯊꯥ ꯑꯃ ꯃꯌꯥ ꯆꯥꯕꯅꯦ ꯑꯗꯨꯗꯨꯒ
ꯑꯃ ꯃꯣꯏꯅꯃꯨꯛ ꯔꯤ ꯆꯦꯛꯀꯞꯇꯤ ꯂꯥꯛꯑꯣꯗꯤ ꯍꯥꯏꯕꯅꯦ ꯑꯗꯨ ꯑꯩꯁꯨ ꯍꯤꯗꯥꯛꯇꯨꯁꯨ ꯁꯨꯅ ꯆꯥꯗ꯭ꯔꯕꯅꯤꯅ ꯔꯤꯆꯦꯛꯀꯞ ꯆꯠꯄꯗꯣ ꯑꯃꯨꯛ ꯉꯥꯡꯉꯛꯀꯗ꯭ꯔꯥ ꯈꯣꯠꯀꯗ꯭ꯔꯥ ꯑꯗꯨꯝ ꯃꯥꯏꯅ ꯑꯗꯨꯝ ꯈꯟꯖꯥꯡꯅ ꯂꯩꯕ ꯈꯣꯠꯄ ꯇꯧꯕ ꯑꯗꯨꯝ ꯆꯠꯈꯤꯗ꯭ꯔꯦꯕ ꯍꯤꯗꯥꯛꯇꯣ ꯆꯥꯔꯒ ꯑꯗꯨꯝ ꯇꯣꯛꯈ꯭ꯔꯦꯕ
ꯎꯝ
ꯍꯧꯖꯤꯛ ꯂꯩꯔꯝꯒꯗ꯭ꯔꯗꯤ ꯈꯪꯗꯦ ꯑꯗꯨ ꯂꯩꯒꯦꯔ ꯂꯩꯔꯣꯏꯒꯦꯔ ꯅꯥꯔꯛꯑꯁꯨ ꯍꯧꯖꯤꯛꯄꯨꯗꯤ ꯑꯍꯥꯟꯕ ꯅꯠꯇꯕꯅꯤꯅ ꯈꯥꯡꯉꯝꯃꯅꯦ ꯗ
ꯆꯥꯕ ꯊꯛꯄꯗꯣ ꯌꯦꯡꯉ ꯌꯦꯡꯉ ꯆꯥꯑꯣ ꯏꯁꯤꯡ ꯌꯥꯝ ꯊꯛꯑꯣ ꯅꯨꯡ ꯂꯩꯔꯗꯤ ꯏꯁꯤꯡ ꯌꯥꯝ ꯊꯛꯑꯗꯤ ꯐꯕꯅꯦ ꯅꯨꯉꯥꯏꯕꯗꯨ
ꯑꯗꯒꯨꯝꯕꯥ ꯅꯦ ꯏꯁꯤꯡꯗꯤ ꯐꯖꯅ ꯊꯛꯑꯦꯌꯦ ꯑꯩ ꯑꯩ ꯑꯩ ꯇꯨꯝꯃ ꯀꯥꯟꯗ ꯇꯧꯔꯤꯁꯦ ꯑꯇꯩ ꯀꯩꯝ ꯅꯠꯇꯦꯕ ꯑꯁꯦꯡꯕꯗꯤ ꯏꯁꯤꯡꯁꯦ ꯑꯌꯨꯛ ꯑꯌꯨꯛ ꯅꯨꯡꯊꯤꯟꯗ ꯊꯛꯑꯣ ꯍꯥꯏꯕꯅꯦꯕ ꯀꯣ ꯅꯨꯡꯗꯥꯡꯗꯗꯤ ꯏꯁꯤꯡ ꯌꯥꯝ ꯊꯛꯄꯗꯣ ꯍꯣꯏ ꯍꯥꯏꯗꯤ ꯃꯄꯥꯟ ꯊꯣꯛꯅꯤꯡꯉꯛꯀꯅꯦꯅ ꯇꯨꯝꯃꯤꯀꯥꯟꯗ ꯑꯗꯨꯅꯦ ꯑꯩꯗꯤ ꯏꯁꯤꯡꯗꯣ ꯅꯨꯡꯗꯥꯡꯗ ꯍꯦꯟꯅ ꯃꯌꯥꯝ ꯃꯌꯥꯝ ꯊꯛꯑꯦꯕ ꯈꯪꯕ꯭ꯔꯥ ꯑꯩꯒꯤꯁꯤꯗ ꯂꯤꯠ ꯑꯩꯒꯤꯁꯤꯗ ꯕꯇꯜ ꯐꯃꯨꯡ ꯅꯥꯀꯟꯗ ꯂꯤꯇꯔ ꯑꯃꯒꯤ ꯊꯝꯕꯁꯦ ꯑꯗꯨꯝ ꯅꯨꯡꯗꯥꯡ ꯑꯝꯗꯗꯤ ꯑꯗꯨꯝ ꯀꯝꯄꯜꯁꯔꯤ ꯂꯣꯏꯔꯅꯦꯕ ꯄꯤꯛꯊꯟꯅ ꯊꯝꯕꯁꯦ
ꯎꯝ
ꯑꯗꯨꯅ ꯑꯩ ꯑꯍꯤꯡ ꯑꯗꯨꯝ ꯑꯩꯗꯤ ꯃꯤꯀꯞ ꯃꯤꯀꯞ ꯃꯤꯀꯞ ꯑꯗꯨꯝ ꯊꯣꯛꯂꯛꯑ ꯃꯄꯥꯟꯗ ꯑꯗꯨꯝ ꯊꯣꯛꯑꯦꯕꯀꯣ ꯑꯗꯨꯗꯨꯅ ꯑꯩꯇꯨꯝꯃꯝꯗꯥꯏꯗꯁꯨ ꯇꯧꯋꯤꯅꯦ ꯑꯗꯣꯏꯁꯨ ꯑꯗꯨꯝ ꯑꯩ ꯏꯁꯤꯡꯗꯨ ꯃꯌꯥꯝ ꯊꯛꯄꯒꯤ ꯑꯗꯨ ꯇꯧꯋꯦ ꯑꯗꯨ ꯐꯕꯨꯗꯤ ꯐꯩꯌꯦ ꯑꯗꯨ ꯑꯌꯨꯛ ꯅꯨꯡꯊꯤꯟꯗ ꯊꯛꯄꯅ ꯍꯦꯟꯅꯗꯤ ꯐꯩ
ꯑꯌꯨꯛꯇꯁꯨ ꯃꯌꯥꯝ ꯊꯛꯑꯣ ꯇꯨꯝ ꯃꯌꯥꯝ ꯊꯛꯄꯔꯣ
ꯎꯝ ꯑꯗꯨꯒ ꯏꯁꯥꯁꯦ ꯈꯔ ꯀꯩꯅꯣ ꯇꯧꯒꯔꯗꯤ ꯍꯧꯖꯤꯛꯇꯤ ꯌꯦꯡꯉꯣ ꯏꯁꯥ ꯑꯩꯗꯣ ꯌꯨꯝꯗꯁꯨꯨꯝ ꯂꯩꯔꯦ ꯄꯥꯛꯅ ꯊꯣꯛꯇ꯭ꯔꯦ ꯑꯩ ꯁꯅꯥ ꯆꯠꯇꯅ ꯈꯣꯠꯇꯅ ꯑꯗꯩꯗꯤ ꯇꯧ ꯏꯁꯥꯗꯣ ꯈꯔ ꯁꯥꯖꯦꯟꯒ ꯈꯔ ꯇꯧꯕ ꯑꯣꯏꯔꯗꯤ ꯀ ꯇꯧ ꯌꯥꯕ ꯑꯗꯨ ꯑꯩ ꯆꯥꯅꯤꯡ ꯊꯥꯅꯤꯡꯕ ꯄꯣꯝꯗꯕꯤ ꯈꯣꯠꯇꯕꯤ ꯇꯧꯕꯗꯨꯗꯤ ꯌꯥꯝ ꯊꯤꯅ ꯐꯔꯛꯑꯦ ꯍꯧꯖꯤꯛꯇꯤ ꯆꯥꯅꯤꯡ ꯊꯥꯅꯤꯡꯕꯅ ꯐꯖꯅ ꯄꯣꯛꯑꯦꯕ
ꯎꯝ
ꯍꯥ ꯔꯁ ꯀꯥꯏꯦ ꯍꯨꯃꯥꯅ ꯃꯨꯟ ꯃꯨꯅꯤ ꯌꯦ ꯁꯃꯅ ꯆꯥꯛꯁꯤꯁꯨ ꯃꯥ ꯊꯤꯒ ꯊꯝꯃꯨꯔꯀꯣ ꯎꯝ ꯍꯥꯛꯇꯣꯏꯅꯦ ꯃꯣꯟ ꯅꯨꯡꯁꯤꯗꯤ ꯆꯥꯛ ꯌꯥꯝ ꯆꯥꯗꯦꯅ ꯑꯦ ꯆꯥꯛꯀꯁꯤ ꯌꯥꯝ ꯆꯥꯗꯕꯁꯤ ꯃꯥ ꯊꯋꯥꯏꯅ ꯅꯨꯡꯉꯥꯏꯇꯕꯤꯒꯤꯗꯕꯋ ꯌꯦꯟꯁꯥꯡ ꯍꯥꯎꯅ ꯊꯣꯡꯉꯁꯨ ꯍꯥ ꯌꯦꯟꯒꯨꯝꯕ ꯊꯣꯡꯉꯁꯨ ꯑꯩꯅꯒ ꯑꯩ ꯁꯨꯝꯝ ꯆꯥꯕ ꯌꯥꯗ꯭ꯔꯕꯅꯤꯅ ꯌꯦꯟ ꯊꯣꯡꯉꯁꯨ ꯑꯩꯒꯤ ꯗꯨꯀꯥꯟ ꯏꯁꯥꯗ ꯌꯥꯝ ꯄꯥꯛꯊꯛ ꯄꯥꯏꯌꯦꯕꯀ ꯋꯦꯠ ꯐꯤꯐꯇꯤ ꯊ꯭ꯔꯤ ꯐꯤꯐꯇꯤ ꯐꯣꯔ ꯁꯨꯃꯥꯏꯅ ꯁꯨꯃꯥꯏꯨꯛ ꯂꯩꯌꯦꯕꯀꯣ
ꯎꯝ ꯈꯥꯁꯒꯦ ꯑꯗꯨꯅ ꯑꯗꯨꯅ ꯅꯅꯥꯏꯗꯣ
ꯎꯝ
ꯍ
ꯀꯔꯝꯕ ꯅꯥꯕꯅꯣ ꯍꯥꯏꯁꯦ ꯑꯩꯅ ꯍꯧꯖꯤꯛ ꯅꯥꯕꯗꯨꯗꯤ ꯆꯥꯛ ꯆꯠ ꯑꯩꯩꯅ ꯆꯥꯛ ꯆꯥ ꯌꯥꯗꯦ ꯈꯣꯠꯇꯦ ꯇꯧꯕꯗꯨꯗꯤ ꯅꯨꯡ ꯂꯩꯕꯗꯨꯒ ꯑꯗꯨꯝ ꯃꯔꯤ ꯂꯩꯅꯗꯦ
ꯎꯝ
ꯑꯗꯨ ꯅꯥꯕꯗꯗꯤ ꯑꯩ ꯀꯣꯂꯦꯖ ꯍꯧꯔꯛꯄ ꯈꯣꯠꯄ ꯑꯗꯨ ꯇꯨꯌꯦꯜꯞ ꯀ꯭ꯂꯥꯁ ꯇꯨꯌꯦꯜꯞꯇ ꯑꯗꯨ ꯑꯗꯨꯋꯥꯏꯗ ꯑꯣꯏꯗꯣꯏ ꯃꯥꯜꯂꯦꯕꯀꯣ
ꯎꯝ
ꯑꯗꯣ ꯍ ꯃꯥꯟꯅꯒ ꯑꯩꯁꯦ ꯏꯁꯥꯗ ꯌꯥꯝ ꯄꯥꯔꯦ ꯈꯣꯠꯂꯛꯑꯦ ꯀꯥꯏꯅ ꯆꯥꯕ ꯊꯛꯄꯁꯦ ꯑꯩꯁꯦ ꯀꯔꯤꯝ ꯆꯥ ꯑꯩꯗꯤ ꯑꯩ ꯕ꯭ꯔꯦꯛꯐꯥꯁꯀꯁꯦ ꯍꯥꯟ ꯇꯟ ꯑꯃ ꯐꯥꯎ ꯆꯥꯕꯗ ꯑꯩꯁꯦ ꯌꯥꯝ ꯁꯦꯠꯂ ꯁꯦꯠꯂꯒ ꯆꯥꯕ ꯊꯪꯕꯀꯣ ꯑꯩꯗꯤ ꯌꯥꯝ ꯃꯣꯜꯂꯝꯃꯦꯕ ꯆꯥꯕ ꯃꯣꯟꯕ ꯍꯥꯏꯗꯤ ꯆꯥꯕꯗ ꯌꯥꯝ ꯇꯞꯁꯨ ꯇꯞꯄ ꯑꯗꯨꯗꯨꯒ ꯆꯥꯕꯗꯨ ꯈꯤꯇꯪ ꯈꯤꯇꯪ ꯆꯥ ꯑꯉꯥꯡ ꯃꯆꯥ ꯇꯥꯏꯞꯇ ꯆꯥꯔ ꯂꯩꯕꯗꯧꯕ꯭ꯔꯥ
ꯑꯩ ꯁ
ꯑꯩꯈꯣꯏ ꯍꯣꯏ ꯑꯩꯈꯣꯏ ꯃꯥꯅꯤꯅ ꯑꯗꯨ ꯑꯩ ꯃꯁꯥꯗꯣ ꯏꯁꯥꯗꯣ
ꯀꯩꯅꯣ ꯇꯧꯕꯗꯨꯗ ꯖꯤꯝ ꯆꯠꯂꯣ ꯈꯣꯠꯂꯣ ꯀꯥꯏꯅꯁꯨ ꯍꯥꯏ ꯑꯗꯨ ꯃꯥꯅ ꯏꯟꯁꯥꯡꯒꯗꯤ ꯑꯗꯨꯝ ꯍꯥꯎ ꯍꯔꯥꯎ ꯊꯣꯡꯕꯤꯌꯦꯕꯀꯣ ꯑꯗꯨꯒ ꯏꯟꯁꯥꯡ ꯍꯥꯎꯔ ꯊꯣꯡꯉꯗ ꯑꯩ ꯆꯥꯛꯁꯦ ꯈꯤꯇꯪꯈꯛ ꯆꯥꯕꯁ ꯃꯥꯁꯦ ꯊꯋꯥꯏ ꯅꯨꯡꯉꯥꯏꯇ꯭ꯔꯦ ꯑꯁ ꯀꯩꯅꯣꯅꯦ ꯑꯩꯅ ꯏꯟꯁꯥꯡ ꯆꯥꯅꯤꯡꯉꯦꯒ ꯍꯥꯏꯕ ꯍꯪꯕꯀꯣ ꯑꯗꯨ ꯃꯥꯥꯟ ꯁꯣꯏ ꯊꯣꯡꯗꯨꯅꯦꯕ ꯑꯗꯨꯝ ꯃꯣꯏꯅ ꯑꯗꯣ ꯀꯩꯁꯨꯝ ꯆꯥꯗ꯭ꯔꯕꯅꯤꯅ ꯑꯗꯨꯝ ꯅꯣꯡ ꯐꯥꯗꯣꯛꯀ ꯀꯩ ꯑꯗꯨꯝ ꯆꯥꯅꯤꯡꯉꯦꯒ ꯍꯥꯏꯔꯒ ꯑꯗꯨꯝ ꯊꯣꯡꯒꯅꯦꯕ ꯃꯥꯅ ꯑꯃꯒ
ꯎꯝ
ꯎꯝ ꯍꯧꯖꯤꯛ ꯇꯤ ꯑꯗꯨꯝ ꯐꯖꯅ ꯑꯗꯨꯝ ꯂꯧꯈꯠꯂꯦ ꯄꯤꯁ ꯌꯥꯝ ꯅꯣꯏꯔꯦꯕ ꯑꯩ ꯁꯤꯛꯁꯇꯤ
ꯁꯤꯛꯁꯇꯤꯒ ꯀꯌꯥꯕ
ꯁꯤꯛꯁꯇꯤꯒꯤ ꯊ꯭ꯔꯤ
ꯍꯥꯟꯅ ꯐꯤꯞꯇꯤ ꯊ꯭ꯔꯤꯗꯒꯤ ꯌꯥꯏ
ꯎꯝ ꯑꯩꯈꯣꯏ ꯅꯍ ꯍꯧꯖꯤꯛ ꯁꯕꯦꯟꯇꯤ ꯂꯩꯌꯦ
ꯅꯉꯉꯣꯟꯗ ꯅꯣꯏꯅ ꯏꯅꯥꯎꯄꯥꯅ ꯍꯌꯦꯅꯤꯅ
ꯍꯦꯂꯦ ꯃꯥꯖꯨꯝꯖꯨꯝ ꯁꯥꯟꯅꯕꯅꯦꯕ
ꯃ ꯄ ꯆꯥꯏ ꯍꯃꯥꯏ ꯌꯨꯝꯗ ꯁꯥꯅꯤ ꯂꯩꯔꯦꯅꯍ ꯀ
ꯏꯕꯥꯅꯤ ꯀꯅꯥꯅ ꯋꯥꯡꯒꯦ ꯋꯥꯡꯕꯗ
ꯋꯥꯡꯃꯗꯤ ꯃꯥꯟꯅꯩ ꯑꯩ ꯏꯕꯥꯅꯤ
ꯇꯨꯃꯅꯔꯥꯏꯖꯦ
ꯑꯩ ꯑꯩꯅ ꯍꯦꯜꯂꯝꯃꯦꯕꯀꯣ ꯃꯉꯣꯟꯗꯒꯤ ꯃꯥꯅ ꯀ꯭ꯂꯥꯁ ꯇꯦꯟ ꯀꯥꯕ ꯐꯥꯎ ꯑꯩꯅ ꯍꯦꯜꯂꯝꯃꯦ ꯑ ꯃꯥ ꯍꯧꯖꯤꯛ ꯇꯦꯞ ꯂꯣꯏꯔꯛꯄ ꯈꯣꯠꯂꯛꯄ ꯇꯧꯕꯗꯒꯤ ꯃꯥꯁꯨ ꯏꯟꯈꯠꯂꯛꯄꯅꯤꯅ ꯃꯅꯔꯦ ꯃꯥꯅꯦ
ꯎꯝ
ꯑꯗꯨ ꯆꯠꯄꯗ ꯆꯠꯄ ꯀꯥꯟꯗꯗꯤꯅꯦ ꯍꯥꯏꯗꯤ ꯂꯝꯕꯤꯗꯩ ꯁꯨꯝ ꯆꯠꯄ ꯀꯥꯟꯗꯗꯤ ꯃꯥꯗꯣ ꯏꯕꯥꯏꯅ ꯆꯠꯄ ꯀꯥꯟꯗ ꯃꯥꯅꯅ ꯍꯦꯟꯕ ꯃꯥꯅꯦꯕꯀꯣ
ꯎꯝ
ꯑꯗꯣ ꯑꯩꯁꯨ ꯆꯠꯄ ꯀꯥꯟꯗ ꯄꯣꯁꯇꯔꯁꯦ ꯑꯩ ꯆꯠꯄꯒꯤ ꯄꯣꯁꯇꯔꯁꯦ ꯑꯗꯨꯝ ꯁꯦꯝꯟꯗꯣꯛꯅꯕꯕꯨꯗꯤ ꯍꯣꯠꯅꯩ ꯑꯗꯨ ꯑꯣꯏꯔꯁꯨ ꯑꯩ ꯄꯣꯁꯇꯔꯁꯦ ꯁꯣꯏꯑꯦꯕꯣ ꯄ꯭ꯔꯥꯟꯗ ꯏꯁꯥꯁꯦ ꯀꯣꯜꯂ ꯀꯣꯜꯂ ꯆꯠꯂꯦꯕ ꯍꯪꯕꯀꯣ
ꯅ ꯅꯪꯕꯤꯦꯗꯤꯛꯦꯁꯣ ꯍꯣꯗꯦꯔꯥ
ꯅꯪ ꯈꯪꯗꯕꯩꯅꯦ ꯅꯪ ꯃꯤ ꯌꯦꯡꯕ ꯍꯩꯇꯕꯩꯅꯦ ꯄꯣꯁꯇꯔ ꯌꯦꯡꯕ ꯍꯩꯇꯕꯩꯅꯦ ꯑꯩ ꯃꯤ ꯐꯝꯃ ꯂꯩꯔꯁꯨ ꯃꯤꯒꯤ ꯄꯣꯠꯁꯆꯔꯁꯦ ꯈꯪꯉꯦꯕꯀꯣ ꯃꯥ ꯄꯣꯠꯆꯔ ꯆꯨꯝꯃꯤ ꯆꯨꯝꯗꯦꯅꯦ ꯃꯥꯒꯤ ꯃꯈꯣꯡꯅ ꯈꯣꯡꯅ ꯆꯠꯄꯒꯤ ꯈꯣꯡ ꯊꯥꯡꯕꯗꯣ ꯈꯣꯡ ꯊꯥꯡꯕꯗ ꯕꯥꯎ ꯈꯪꯉꯦꯕ ꯃꯤ ꯄꯣꯠꯆꯔ ꯆꯨꯝꯃꯤ ꯆꯨꯝꯗꯦꯗꯤ ꯈꯪꯕ꯭ꯔꯥ ꯌꯦꯡꯕꯗ ꯈꯪꯉꯦꯕ ꯑꯩ ꯏꯁꯥ ꯏꯁꯥ ꯑꯗꯨꯝ ꯈꯪꯖꯩꯌꯦ ꯑꯩ ꯄꯣꯁꯆꯔꯖꯦ ꯁꯣꯏꯔꯦꯅ ꯈꯪꯕꯀꯣ ꯁꯦꯝꯗꯣꯛꯅꯕ ꯑꯗꯨꯝ ꯅꯨꯡꯇꯤ ꯁꯨꯝ ꯍꯣꯠꯅꯔꯤꯅꯦ ꯆꯠꯄꯗꯖꯨ ꯉꯥꯏꯔꯦ ꯅꯉꯣꯟꯗꯥꯗꯤ ꯃꯨꯟꯅ ꯌꯦꯡꯉꯨꯗ꯭ꯔꯦ ꯑꯝꯇꯥ
ꯂꯝꯕꯤ ꯆꯠꯄ ꯃꯤ ꯑꯃ ꯍꯦꯛ ꯑꯩꯅ ꯈꯤꯇꯪꯒ ꯃꯨꯟꯅ ꯌꯦꯡꯉꯗꯤ ꯑꯗꯨꯝ ꯈꯪꯉꯦꯕ ꯁꯤ ꯃꯤꯖꯦ ꯁꯤꯅꯤ ꯁꯤꯅꯤꯖꯦ ꯈꯪꯕ ꯉꯝꯃꯦꯕ
ꯑꯗꯨꯅꯦ ꯍꯥꯏꯖꯦ
ꯅꯨꯡꯇꯤꯒꯤꯅꯦ ꯑꯩꯅ ꯑꯩ ꯆꯠꯄ ꯈꯨꯗꯤꯡꯒꯤ ꯑꯗꯨꯝ ꯋꯥꯈꯟꯖꯦ ꯑꯗꯨꯝ ꯈꯟꯗꯣꯏꯅꯦ ꯑꯩ ꯆꯨꯝꯅ ꯆꯠ
ꯑꯥ ꯊꯥꯡꯒꯠꯂꯥ ꯊꯝꯃꯝꯕ
ꯑꯗꯨ ꯑꯣꯏꯖꯨ ꯑꯗꯨꯝ ꯍꯥꯏꯗꯤ ꯑꯩꯅ ꯋꯥꯈꯟ ꯈꯟꯗ ꯇꯥꯔꯒꯗꯤ ꯁꯨꯝ ꯏꯁꯥꯗꯣ ꯍꯩꯅꯒ꯭ꯔꯥꯕꯅꯤꯅ ꯑꯗꯨꯝ ꯑꯗꯨꯝ ꯀꯣꯜꯂ ꯍꯦꯛꯇꯥ ꯆꯠ ꯂꯩꯔꯝꯕ ꯈꯪꯕ꯭ꯔꯥ